ꯍꯥꯜꯂꯣ ꯎꯝ ꯇꯥꯏꯌꯦ ꯇꯥꯏꯌꯦ
ꯀꯔꯤ ꯇꯧꯔꯤꯅꯣ
ꯑꯗꯨꯝ ꯂꯩ
ꯊꯥꯏꯅ ꯃꯃꯥꯡꯉꯩꯗ
ꯊꯥꯏꯅꯅꯗꯒꯤ ꯑ ꯉꯁꯤꯐꯥꯎ ꯑꯗꯨꯝ ꯂꯩ
ꯉꯁꯤ ꯀꯗꯥꯏ ꯆꯠꯀꯦ ꯅꯪ
ꯉꯁꯤꯁꯦ ꯌꯨꯝꯗꯒꯤ ꯃꯄꯥꯟ ꯊꯣꯛꯇꯦ
ꯉꯁꯤ ꯊꯣꯛꯇ꯭ꯔꯤ
ꯎꯝ ꯍꯥꯏꯗꯤ ꯑꯩꯈꯣꯏꯗꯤ ꯀꯩꯅꯣ ꯑꯣꯏꯕꯅꯤꯅ ꯀꯣ
ꯑꯥ
ꯔꯦꯟ ꯑꯣꯏꯕꯅꯤꯅ
ꯑꯩꯗꯤ ꯉꯁꯤ ꯀꯩꯅꯣ ꯇꯧꯋꯦ ꯂꯧ ꯆꯠꯂꯦ ꯉꯁꯤ ꯀꯩꯅꯣ ꯊꯥꯔꯞ ꯃꯦ ꯍꯋꯥꯏ ꯈꯔ ꯊꯥꯔꯝꯃꯦ
ꯋꯥꯏꯌꯦ
ꯆꯥ꯬꯬ꯃꯥꯏꯔꯦꯟ ꯈꯔꯒ ꯑꯗꯨ ꯃꯥꯏꯔꯦꯟ ꯃꯅꯥꯒ ꯀꯩ ꯑꯥ ꯍꯋꯥꯏꯒꯨꯝꯕꯁꯨ ꯍꯦꯛ ꯂꯛꯑꯦ ꯈꯔ ꯍꯣꯔꯦꯟ ꯅꯨꯡꯗꯥꯡ ꯏꯟꯖꯥꯡ ꯊꯣꯡꯅꯤꯡꯉꯥꯏ
ꯎꯝ
ꯅꯣꯏꯒꯤꯁꯨ ꯄꯤꯔꯛꯀꯦ ꯇꯧꯔꯒ ꯀꯥꯎꯕ ꯀꯣ
ꯀꯩꯁꯨ ꯀꯥꯏꯗꯦ ꯃꯊꯪꯗ ꯄꯤꯔꯛꯄ
ꯎꯝ
ꯂꯣꯝꯕꯥꯗꯤ ꯂꯣꯝꯕꯥꯁꯤ
ꯂꯣꯝꯕꯁꯨ ꯌꯥꯝ ꯊꯥꯏꯌꯦ ꯑꯗꯣ ꯐꯥꯖꯅ ꯍꯧꯗ꯭ꯔꯤ ꯍꯧꯖꯤꯛꯇꯤ ꯍꯥꯏꯕꯗꯤ ꯈꯔ ꯋꯥꯠꯂꯤ ꯃꯇꯝꯗꯣ ꯎꯝ ꯃꯥꯏꯔꯦꯟꯒꯨꯝꯕꯗꯤ ꯆꯥꯕ ꯌꯥꯒꯗꯧꯔꯦ
ꯃꯥꯏꯔꯦꯟ ꯅꯥꯎꯗꯣ ꯃꯥꯏꯔꯦꯟ ꯃꯅꯥꯎ ꯃꯅꯥ ꯃꯅꯥꯒ ꯃꯅꯥꯎ ꯀꯩꯅꯣꯗꯨ ꯍꯥꯎꯕꯅꯤꯅꯦ ꯑꯗꯨꯁꯨ
ꯎꯝ
ꯑꯗꯨ ꯑꯗꯨ ꯐꯨꯠꯂꯒꯀꯣ
ꯎꯝ
ꯑꯗꯨꯒ ꯑꯃꯦꯠꯄꯥꯀꯨꯝꯕ ꯑꯃꯥ
ꯑꯥ ꯍꯋꯥꯏꯖꯥꯔ ꯍꯥꯞꯄꯒ ꯊꯣꯡꯕꯁꯨ ꯌꯥꯝ ꯍꯥꯎꯕꯅꯦ
ꯎꯝ ꯑꯗꯨꯁꯨ ꯍꯥꯎꯋꯦ
ꯎꯝ ꯉꯁꯤꯗꯤ ꯅꯣꯡ ꯇꯥꯕꯒꯤ ꯂꯧ ꯆꯠꯄꯗꯣ
ꯎꯝ
ꯀꯛꯐꯩ ꯌꯥꯝ ꯀꯥꯏꯌꯦ
ꯑꯣ ꯑꯁ ꯅꯣꯡ ꯇꯥꯒꯦ ꯇꯧꯋꯤꯅꯦ ꯍꯧꯖꯤꯛꯁꯦ
ꯑꯩꯈꯣꯏꯗꯤ ꯉꯁꯥꯏ ꯅꯣꯡ ꯌꯥꯝ ꯇꯥꯏꯌꯦ ꯀꯛꯐꯩ ꯀꯛꯐꯩ ꯃꯥꯄꯜ ꯅꯠꯇꯦ ꯅꯤꯄꯥꯜ ꯃꯨꯛ ꯀꯥꯌꯦ ꯑꯗꯨꯝ ꯀꯥꯔꯛꯄ ꯃꯆꯥ ꯃꯆꯥ ꯀꯣ
ꯑꯥ
ꯆꯨꯖꯥꯛ ꯍꯦꯛꯄꯅꯦꯕ ꯑꯩꯗꯣ ꯆꯨꯖꯥꯛ ꯍꯦꯛꯑꯒ ꯀꯥꯛꯐꯩ ꯀꯥꯔꯛꯄ
ꯆꯨꯖꯥꯛ ꯆꯨꯖꯥꯛꯁꯨ ꯅꯣꯏ ꯊꯥꯕ꯭ꯔꯥꯅꯦ ꯍꯧ
ꯑꯥ ꯈꯔ ꯈꯔ ꯆꯥꯕ ꯌꯥꯔꯦ
ꯑꯩꯗꯤ ꯆꯥꯅꯤꯡꯉꯥꯏ ꯇꯧꯕ꯭ꯔꯥ ꯌꯣꯟꯅꯤꯡꯉꯥꯏ ꯊꯥꯕ꯭ꯔꯥ
ꯑꯥ ꯌꯣꯟꯁꯨ ꯌꯣꯟꯒꯅꯤ ꯆꯥꯁꯨ ꯆꯥꯒꯅꯤ
ꯑꯁ ꯑꯗꯨꯗꯤ ꯃꯌꯥꯝ ꯊꯥꯕ ꯃꯥꯜꯂꯦ ꯀꯣ
ꯌꯥꯝ ꯊꯥꯏꯌ‌ꯦ ꯍꯣꯏ
ꯎꯝ
ꯀꯩꯅꯣꯅꯥ ꯎꯆꯦꯛ ꯎꯆꯦꯛꯅ ꯍꯦꯛ ꯆꯥꯕꯀꯣ
ꯎꯝ
ꯑꯗꯨꯒꯤ ꯎꯆꯦꯛ ꯉꯥꯏꯕ ꯅꯤꯇꯤꯒꯤ ꯆꯠꯇ꯭ꯔꯗꯤ ꯌꯥꯗꯕ
ꯎꯝ
ꯎꯆꯦꯛꯅ ꯍꯦꯛꯇ ꯆꯥꯊꯣꯛꯑꯝꯕꯀꯣ ꯈꯔ
ꯎꯝ ꯎꯝꯝ
ꯆꯤꯖꯥꯛꯁꯨ ꯌꯥꯝ ꯊꯥꯏ ꯃꯥꯏꯔꯦꯟꯁꯨ ꯌꯣꯟꯕ ꯌꯥꯒꯗꯧꯔꯦ
ꯂꯧꯗꯨ ꯌꯣꯝꯒ ꯂꯥꯞꯄꯒꯤꯔꯥ ꯎꯆꯦꯛꯩꯅ ꯑꯣ ꯑꯗꯨꯒꯤꯅꯤꯅꯦ
ꯑꯥ ꯂꯥꯞꯄꯦ ꯍꯥꯏꯕꯗꯤ ꯄꯨꯡ ꯑꯅꯤꯃꯨꯛ ꯆꯪꯉꯦ ꯈꯣꯡꯅꯥ ꯆꯠꯂꯗꯤꯀꯣ
ꯑꯣ
ꯑꯗꯨ ꯑꯥꯗ ꯌꯧꯔꯗꯤ ꯌꯥꯝ ꯅꯨꯡꯉꯥꯏ ꯑꯗꯨ ꯏꯁꯤꯡꯒꯨꯝꯕ ꯂꯧꯁꯪꯒꯁꯨ ꯂꯩꯌꯦꯕꯀꯣ
ꯑꯣ ꯂꯧ ꯃꯐꯝꯗ꯭ꯔꯕꯥ
ꯑꯥ ꯂꯧ ꯃꯐꯝꯗ ꯌꯨꯝ ꯃꯆꯥ ꯁꯥꯏꯌꯦ ꯑꯗꯨꯒ ꯆꯥꯛ ꯌꯦꯟꯖꯥꯡꯁꯨ ꯑꯗꯨꯗꯥ ꯊꯣꯡꯉꯥ ꯅꯨꯃꯤꯠ ꯑꯅꯤ ꯑꯍꯨꯝ ꯂꯦꯛꯄ ꯃꯇꯝ ꯂꯩꯌꯦ ꯑꯗꯣ ꯌꯨꯝ ꯍꯜꯂꯛꯄꯁꯨ ꯉꯁꯤꯗꯤ ꯍꯜꯂꯛꯑꯦ
ꯑꯣ ꯂ‌ꯦꯛ ꯂꯦꯛꯄꯗꯤ ꯑꯗꯨꯝ ꯅꯨꯡꯉꯥꯏꯕ꯭ꯔꯣ
ꯂꯦꯛꯄꯁꯨ ꯅꯨꯡꯉꯥꯏ ꯍꯥꯏꯕꯗꯤ ꯑꯩꯈꯣꯏ ꯈꯛꯇꯥ ꯅꯠꯇꯦ ꯑꯗꯨ ꯃꯅꯥꯛꯇ ꯂꯩꯕꯁꯤꯡꯁꯨ ꯂꯣꯏ ꯂꯩꯕꯅꯤꯕꯀꯣ
ꯑꯀꯣꯏꯕꯁꯤꯡ ꯑꯣꯏ ꯀꯩꯅꯣꯗ ꯑꯣ ꯑꯣ ꯑꯗꯨ ꯅꯣꯏꯁꯦ ꯑꯗꯨꯝ ꯐꯧꯗꯤ ꯊꯥꯗ꯭ꯔꯣ
ꯐꯧꯁꯦ ꯀꯣ ꯎꯝ ꯀꯩꯅꯣ ꯑꯣꯏꯅ ꯃꯐꯝ ꯇꯣꯡꯉꯥꯜꯂꯦ ꯑꯗꯨꯅ ꯑꯃꯨꯛ ꯀꯣ
ꯂꯧꯁꯦ ꯑꯁ
ꯃꯐꯝ ꯑꯩ ꯑꯗꯨꯗꯗꯤ ꯑꯩ ꯆꯠꯇ꯭ꯔꯦ ꯑꯗꯨꯗꯨꯅ ꯑꯩꯈꯣꯏ ꯑꯇꯣꯞꯄ
ꯎꯝ ꯑꯗꫭ ꯃꯣꯔꯣꯛꯇꯤ
ꯑꯗꯨꯗꯤ ꯌꯥꯝ ꯊꯥꯏꯌꯦ ꯌꯥꯝ ꯐꯖꯅ ꯍꯧꯔꯦ ꯑꯗꯨ ꯑꯥ ꯀꯩꯅꯣ ꯇꯧꯔꯤ ꯃꯔꯨꯗꯣ ꯅꯧꯔꯤ ꯆꯥꯕ ꯌꯥꯒꯗꯧꯔꯦ ꯌꯥꯝ ꯁꯥꯕꯅꯦ ꯑꯩꯈꯣꯏꯒꯤꯗꯤ
ꯁꯤꯌꯨ ꯌꯥꯝ ꯌꯣꯟꯅꯤꯡꯉꯥꯏ ꯂꯩꯕ꯭ꯔꯥ
ꯌꯥꯝ ꯂꯩ ꯍꯣꯏ ꯌꯥꯝ ꯌꯣꯟꯒꯅꯤ ꯗꯤꯟ ꯗꯤꯟꯗꯥ ꯌꯣꯜꯂꯦ ꯑꯩꯈꯣꯏꯗꯤ
ꯑꯥ ꯑꯩꯁꯨ ꯂꯩꯒꯦꯅꯦ ꯑꯩꯒꯤꯁꯨ ꯈꯔ ꯈꯥꯛꯑꯝꯃꯣ ꯑꯩꯁꯨꯅꯦ ꯃꯊꯪ ꯆꯍꯤꯗꯥ ꯎꯃꯣꯔꯣꯛꯒꯤ ꯐꯥꯔꯝ ꯇꯧꯅꯤꯡꯕꯀꯣ
ꯑꯣ ꯑꯣ ꯃꯔꯨ ꯍꯣꯏ ꯍꯣꯏ ꯍꯣꯏ ꯌꯥꯏꯌ‌ꯦ ꯑꯩ ꯀꯟꯕ ꯃꯇꯝꯗꯣ ꯍꯥꯏꯔꯛꯀꯦ
ꯑꯥ ꯑꯥ ꯌꯥꯝ ꯑꯩꯗꯤ ꯌꯥꯝ ꯀꯟꯍꯜꯂꯒꯀꯣ ꯍꯥꯏꯔꯛꯎꯀꯣ
ꯌꯥꯝ ꯁꯥꯔꯒ ꯐꯖꯕ ꯃꯇꯝ ꯂꯩꯌꯦꯕꯀꯣ ꯃꯣꯏꯁꯦ ꯂꯣꯏꯔꯛꯄꯗꯗꯤ ꯃꯁꯛꯇꯨ ꯊꯤꯔꯛꯑꯦꯕ ꯑꯗꯣ ꯑꯍꯥꯟꯕ ꯄꯥꯝꯕꯁꯤꯡꯗꯨꯗꯤ ꯆꯥꯎꯔꯒ ꯃꯁꯛ ꯌꯥꯝ ꯐꯖꯩꯕꯀꯣ
ꯎꯝ
ꯑꯗꯨ ꯃꯇꯝꯗꯥ ꯍꯥꯏꯔꯛꯀꯦ ꯑꯩ ꯇꯥꯡꯗꯤ ꯇꯥꯡꯉꯦ ꯑꯗꯨ ꯃꯇꯝꯗ
ꯑꯣ ꯇꯥꯡꯕ ꯃꯇꯝꯗ ꯌꯣꯟꯕ ꯐꯪꯉꯅꯤꯅꯦ ꯑꯗꯨꯗꯤ
ꯎꯝ ꯆꯥꯃꯛꯇ ꯑꯗꯨ ꯅꯪꯒꯤꯗꯤ ꯑꯗꯨꯝ ꯌꯦꯡꯉꯒ ꯁꯥꯕꯤꯒꯦꯗ
ꯎꯝ ꯍꯣꯏ
ꯃꯥꯏꯔꯦꯟꯒꯨꯝꯕꯁꯨ ꯌꯥꯝ ꯂꯩꯏ
ꯎꯝ
ꯍꯩꯅꯧꯁꯨ ꯌꯥꯝ ꯄꯥꯂꯦ꯫ ꯏꯩꯅꯧꯗꯤ ꯂꯧ ꯂꯧꯗ ꯅꯠꯇꯦ ꯏꯩꯅꯧꯗꯤ ꯌꯣꯟꯗꯦ ꯂꯧꯗ ꯅꯠ ꯑꯗꯨꯗꯤ ꯌꯨꯝꯗ ꯂꯩꯕ
ꯌꯣꯟꯕ꯭ꯔꯥ?
ꯌꯣꯟꯗꯦ ꯑꯗꯨꯗꯤ ꯆꯥꯅꯤꯡꯉꯗꯤ ꯍꯦꯛ ꯂꯥꯛꯑꯒ ꯆꯥꯎꯅꯥ꯫ ꯇꯤꯟ ꯆꯪꯗꯦ ꯑꯩꯈꯣꯏ ꯍꯩꯩꯅꯧꯗꯤ ꯎꯝ ꯌꯥꯝ ꯐꯩ ꯐꯖꯕꯅꯤ꯫ ꯊꯨꯝꯃꯦ ꯌꯥꯝ ꯊꯨꯝꯃꯦ꯫
ꯑꯣ ꯑꯗꯨꯗꯤ ꯅꯣꯡꯃ ꯆꯥꯕ ꯂꯥꯛꯀꯦꯅꯦ꯫
ꯎꯝ ꯂꯥꯛꯑꯣ ꯑꯆꯧꯕꯁꯨ ꯂꯩ ꯑꯄꯤꯛꯄꯁꯨ ꯂꯩ ꯑꯄꯤꯛꯄꯅ ꯌꯥꯝ ꯊꯨꯝꯃꯦ꯫ ꯆꯧꯕꯁꯨ ꯑꯗꯨꯝ ꯍꯥꯎꯗꯤ ꯍꯥꯎꯋꯦ ꯖꯥꯝ ꯖꯥꯝꯁꯨ ꯌꯥꯝ ꯄꯥꯜꯂꯦ꯫
ꯑꯣ ꯑꯁ ꯍꯛꯆꯥꯡ ꯐꯕ ꯌꯥꯝ ꯐꯕꯅꯦ ꯑꯗꯨꯖꯥꯝꯗꯣ꯫
ꯑꯥꯎ ꯃꯤꯗꯤꯀꯣ ꯍꯣꯏ ꯗꯥꯏꯕꯤꯇꯤꯁ ꯐꯩꯌꯦ ꯍꯥꯏꯅ ꯆꯥꯏꯌꯦꯕꯀꯣ꯫
ꯎꯝ ꯎꯝ ꯎꯝ ꯍꯦꯛꯄ ꯂꯥꯛꯀꯦ꯫
ꯎꯝ ꯌꯥꯝ ꯄꯥꯜꯂꯦ ꯑꯗꯣ ꯄꯥꯝꯕꯤꯁꯨ ꯌꯥꯝ ꯋꯥꯡꯈ꯭ꯔꯦ ꯑꯗꯨꯒꯤ ꯑꯗꯨꯝ ꯍꯦꯛꯄ ꯌꯥꯏꯗ ꯑꯗꯨꯝ ꯑꯈꯣꯏꯅ ꯃꯈꯥꯗ ꯀꯩꯅꯣꯝꯃ ꯌꯥꯔꯒꯀꯣ ꯍꯦꯛꯄ ꯌꯥꯏ
ꯅꯣꯏ ꯍꯦꯛꯑꯒ ꯂꯣꯛ ꯌꯣꯜꯂꯣꯅꯦ ꯫
ꯁꯤꯗꯤ ꯌꯣꯟ ꯌꯣꯟꯅꯗꯦꯗ ꯁꯤꯗꯤ꯫
ꯌꯣꯟꯅꯕꯅꯦꯗ ꯅꯣꯏꯅ ꯈꯪꯗꯕꯩ ꯑꯣꯏꯔꯝꯅꯤ꯫
ꯌꯣꯟꯅꯗꯕ
ꯑꯁ ꯍꯛꯆꯥꯡꯗ ꯌꯥꯝ ꯀꯥꯟꯅꯕ ꯃꯌꯥꯝ ꯂꯩꯕꯒꯤ ꯑꯁ ꯇꯥꯡꯅ ꯇꯥꯡꯅ ꯌꯣꯟꯕꯅꯦ꯫
ꯎꯝ
ꯅꯣꯏꯅ ꯈꯪꯗꯕꯩ ꯑꯣꯏꯔꯝꯅꯤ꯫
ꯑꯈꯣꯏꯗꯤ ꯌꯣꯟꯗꯦ ꯑꯗꯨ ꯌꯣꯟ ꯍꯟꯗꯛꯀꯤꯗꯤ ꯂꯣꯏꯔꯛꯀꯗꯧꯔꯤꯗ ꯌꯣꯟꯁꯦ ꯍꯥꯏꯔꯁꯨ ꯑ ꯃꯊꯪ ꯆꯍꯤꯒꯨꯝꯕꯗ ꯑꯣꯏꯅꯀꯣ
ꯎꯝ ꯅꯣꯏꯒꯤ ꯀꯩꯅꯣꯗ ꯆꯨꯖꯥꯛꯇꯤ ꯆꯥꯝꯃꯗꯛ ꯀꯌꯥ ꯀꯌꯥ ꯇꯧꯒꯦ?
ꯆꯨꯖꯥꯛꯇꯣ ꯑꯍꯥꯎꯕꯅꯤꯅꯀꯣ
ꯎꯝ
ꯑꯍꯥꯎꯕ ꯖꯥꯠꯇꯨꯅꯦꯕꯀꯣ ꯑꯈꯣꯏꯒꯤꯗꯤ ꯑꯗꯨꯒꯤ ꯌꯥꯝ ꯎꯝ ꯆꯥꯝꯃꯒꯤ ꯇꯔꯨꯛ ꯇꯔꯦꯠ ꯇꯧꯒꯗꯧ ꯃꯥꯜꯂꯦ ꯍꯥꯏꯕꯗꯤ ꯇꯥꯡꯉꯦꯕ ꯑꯗꯨꯝꯕꯗꯤꯀꯣ꯫
ꯑꯩꯅ ꯂꯩꯔꯗꯤ ꯈꯔ ꯍꯥꯞꯀꯗ꯭ꯔꯥ?
ꯅꯪꯅꯕꯨ ꯂꯩꯔꯗꯤ ꯆꯥꯝꯃꯒꯤ ꯇꯔꯥ ꯇꯔꯥ ꯁꯥꯕꯤꯒꯦ꯫
ꯑꯦ ꯁꯦꯡꯕꯩꯔꯣ?
ꯑꯧ
ꯑꯗꯨꯗꯤ ꯍꯌꯦꯡ ꯂꯧꯕ ꯂꯥꯛꯄ ꯌꯥꯒꯗ꯭ꯔꯣ?
ꯌꯥꯏꯑꯦ ꯍꯌꯦꯡ ꯂꯥꯛꯑꯣ ꯑꯩ ꯍꯌꯦꯡ ꯌꯨꯝ ꯂꯩꯒꯅꯤ ꯂꯧ ꯆꯠꯂꯣꯏ꯫
ꯎꯝ
ꯑꯗꯨ ꯂꯥꯛꯄꯗꯣ ꯈꯔ ꯊꯦꯡꯅ ꯂꯥꯛꯑꯣ ꯍꯥꯏꯕꯗꯤ ꯍꯦꯛꯂꯒ ꯄꯨꯔꯛꯅꯤꯉꯥꯏꯀꯣ꯫ ꯄꯨꯡ ꯑꯅꯤ ꯑꯍꯨꯝ ꯑꯗꯨꯋꯥꯏꯗ ꯃꯣꯏꯅ ꯑꯌꯨꯛꯇ ꯍꯦꯛꯂꯛꯄꯗꯣ ꯀꯣ꯫
ꯎꯝ
ꯑꯗꯨꯣ ꯐꯪꯅꯤꯉꯥꯏ ꯄꯨꯡ ꯑꯍꯨꯝ ꯑꯅꯤ ꯑꯍꯨꯝ ꯑꯗꯨꯋꯥꯏꯗ ꯂꯥꯛꯑꯣ
ꯅꯣꯏ ꯂꯧꯕꯨꯛꯇꯨ ꯌꯥꯝ ꯆꯥꯎꯅ ꯇꯧꯕ꯭ꯔꯥ
ꯎꯝ ꯑꯌꯥꯝꯕ ꯁꯨꯑꯦꯗ ꯊꯥꯕꯗꯤꯀꯣ
ꯑꯣ ꯏꯟꯁꯥꯡ ꯅꯥꯄꯤ ꯃꯌꯥꯝꯁꯨ ꯊꯥꯔꯝꯕꯅꯦꯅꯦ
ꯏꯟꯖꯥꯡ ꯅꯥꯄꯤ ꯌꯥꯝ ꯊꯥꯏ ꯌꯦꯟꯗꯦꯝ ꯊꯥꯏ ꯃꯥꯏꯔꯦꯟ ꯍꯋꯥꯏ ꯑꯗꯨꯒ ꯁꯥ ꯃꯔꯣꯏ ꯐꯗꯤꯒꯣꯝ ꯂꯣꯏ ꯁꯨꯑꯦ ꯑꯗꯨꯒ ꯈꯥꯃꯦꯟꯁꯨ ꯈꯥꯕꯤ ꯈꯥꯃꯦꯟ ꯑꯁꯥꯡꯕꯤ ꯑꯁꯤꯟꯕꯤ ꯂꯣꯏꯅ ꯁꯨꯋꯦ ꯑꯌꯥꯝꯕ ꯂꯣꯏꯅ ꯁꯨꯋꯦꯗ ꯁꯨꯗꯕ ꯍꯥꯏꯕꯨ ꯉꯥꯒꯨꯝꯕ ꯌꯦꯟꯒꯨꯝꯕꯗꯤ ꯊꯥꯗ꯭ꯔꯦ
ꯑꯗꯣ ꯅꯣꯡꯃꯅꯦ
ꯑꯥ
ꯅꯣꯏ ꯂꯧꯕꯨꯛꯇ ꯁꯥ ꯄꯨꯔꯒ ꯊꯣꯡꯉꯒ ꯆꯥꯕ ꯆꯠꯁꯤꯅꯦ
ꯌꯥꯏꯑꯦ ꯌꯥꯝ ꯂꯧꯁꯪ ꯌꯥꯝ ꯂꯧꯁꯪ ꯌꯥꯝ ꯐꯖꯅ ꯁꯥꯔꯒ ꯊꯝꯕꯅꯦ
ꯑꯣ ꯑꯁ ꯌꯥꯝ ꯅꯨꯡꯉꯥꯏꯗꯕ ꯃꯥꯜꯂꯦꯅꯦ
ꯎꯝ ꯎꯒꯨꯝꯕ ꯃꯩ ꯇꯤꯛꯉꯥꯏ ꯁꯤꯡꯒꯨꯝꯕꯁꯨꯀꯣ ꯌꯥꯝ ꯂꯩꯌꯦ
ꯎꯝ ꯏꯁꯤꯡꯁꯨ ꯑꯗꯨꯝ ꯅꯨꯡꯉꯥꯏꯕ꯭ꯔꯥ
ꯏꯁꯤꯡꯗꯤ ꯑꯩꯈꯣꯏꯒꯤ ꯍꯦꯛ ꯂꯧꯁꯪ ꯃꯅꯥꯛꯇ ꯇꯨꯔꯦꯜ ꯂꯩꯌꯦ
ꯑꯁ ꯑꯗꯨꯗꯤ ꯆꯞ ꯆꯥꯔꯦꯀꯣ
ꯎꯝ ꯃꯐꯝꯗꯤ ꯌꯥꯝ ꯅꯨꯡꯉꯥꯏꯕꯅꯤꯗ ꯏꯁꯤꯡꯁꯨ ꯌꯥꯝ ꯁꯦꯡꯕꯅꯦ ꯏꯪ ꯏꯪ ꯂꯥꯎꯔꯒꯀꯣꯠ ꯑꯗꯨꯝ ꯐꯨꯠꯇ꯭ꯔꯁꯨ ꯊꯛꯄ ꯌꯥꯔꯦ ꯌꯥꯝ ꯁꯦꯡꯕꯅꯦꯌꯦ
ꯑꯦ ꯅꯥꯔꯣꯏꯗ꯭ꯔꯣ
ꯎꯝ ꯀꯩꯁꯨ ꯇꯧꯗꯦ ꯑꯩꯈꯣꯏ ꯁꯨꯛ ꯌꯥꯝ ꯀꯨꯏꯅ ꯊꯛꯂꯛꯄ ꯀꯅꯥꯗꯦꯅ
ꯊꯥꯏꯅꯒꯤ ꯑꯗꯨꯝ ꯊꯥꯂꯛꯄ꯭ꯔꯥ
ꯎꯝ ꯍꯥꯟꯅꯗꯒꯤ ꯑꯗꯨꯝ ꯊꯛꯂꯛꯏ
ꯂꯣꯏꯅꯃꯛ ꯁꯨꯑꯦ ꯍꯥꯏꯔꯒ ꯍꯌꯦꯡ ꯆꯠꯂꯒ ꯀꯔꯤꯁꯨ ꯂꯩꯇ꯭ꯔꯗꯤ ꯐꯔꯛ ꯏꯇꯥ ꯇꯥꯔꯣꯏꯗ꯭ꯔꯣ
ꯅꯪꯅ ꯄꯨꯔꯛꯀꯗꯕ ꯍꯥꯏꯕꯨ ꯊꯥꯎꯒꯨꯝꯕ ꯄꯨꯔꯛꯀꯗꯕ ꯉꯥꯏꯔꯦ
ꯊꯥꯎꯒ ꯌꯦꯟ ꯁꯥꯒꯨꯝꯕ ꯀꯣ
ꯑꯗꯨꯒꯨꯝꯕ ꯃꯁꯂꯥꯒꯨꯝꯕꯗꯣ ꯅꯪꯗꯒꯤꯒꯥꯡ ꯄꯨꯔꯛꯄ ꯇꯥꯔꯦ ꯇꯈꯗꯤ ꯂꯣꯏ ꯐꯥꯉꯦꯗ ꯉꯥꯅꯨꯁꯨ ꯌꯥꯥꯏ
ꯎꯝ
ꯉꯥꯅꯨꯁꯨ ꯌꯥꯏ ꯍꯥꯎꯔꯅꯤ
ꯑꯁ ꯌꯥꯝ ꯅꯨꯡꯉꯥꯏꯌꯦ ꯀꯩꯗꯧꯅꯩ ꯆꯠꯁꯤ ꯇꯧꯁꯤꯔꯥ
ꯑꯗꯨꯝ ꯅꯣꯏ ꯁꯪꯕꯗ ꯑꯗꯨꯝ ꯂꯥꯛꯑꯣ ꯅꯣꯏ ꯃꯤ ꯑꯃ ꯑꯅꯤ ꯇꯧꯔꯒꯀꯣ
ꯑꯣꯝ
ꯑꯩꯕꯨꯗꯤ ꯑꯗꯨꯝ ꯅꯣꯏꯅ ꯂꯥꯛꯀꯦ ꯍꯥꯏꯕ ꯅꯨꯃꯤꯠꯇ ꯑꯗꯨꯝ ꯂꯩꯔꯝꯒꯦ ꯌꯥꯏ
ꯎꯝ
ꯊꯣꯛꯅ ꯂꯩꯇꯦ ꯑꯗꯨꯝ ꯂꯩ
ꯑꯗꯨꯗꯤꯅꯦ ꯑ ꯑꯩ ꯑꯩꯅ ꯈꯟꯕꯗꯗꯤ ꯁꯤ ꯂꯥꯛꯄ ꯊꯥꯡꯖꯥ ꯅꯨꯃꯤꯠꯁꯦ
ꯑꯥ꯫
ꯎꯝ ꯈꯪꯉꯗꯤ ꯇꯧꯕꯅ
ꯎꯝ ꯌꯥꯏ ꯑꯗꯨꯁꯨ ꯀꯩꯁꯨ ꯀꯥꯏꯗꯦ꯫
ꯎꯝ꯫
ꯊꯥꯡꯖꯀꯣ ꯉꯁꯤ ꯅꯤꯡꯊꯧ
ꯉꯁꯤꯅ ꯎꯝ꯫
ꯍꯌꯦꯡ ꯌꯨꯝꯁꯥ ꯀꯩꯁꯥ꯫
ꯑꯁ ꯉꯥꯅꯨꯕꯗꯤ ꯉꯥꯅꯧꯕꯗꯤ ꯑꯩꯈꯣꯏꯗ ꯑꯆꯧꯕ ꯂꯩꯕꯀꯣ꯫
ꯑꯥ ꯂꯥꯕꯔꯥ꯫
ꯂꯅꯥꯕꯅꯦ ꯎꯝ ꯑꯃꯣꯝꯁꯨ ꯂꯩ ꯑꯃꯣꯝ ꯇꯧꯁꯤꯔꯥ ꯂꯥ
ꯑꯗꯣ ꯑꯃꯣꯝ ꯇꯧꯁꯦ ꯑꯩꯗꯤ ꯑꯃꯣꯝ ꯆꯥꯅꯤꯡꯉꯦ꯫
ꯎꯝ ꯇꯧꯁꯦꯅꯦ ꯄꯨꯔꯛꯀꯦꯅꯦ꯫
ꯎꯝ꯫
ꯑꯗꯨ ꯅꯣꯏ ꯉꯥꯅꯨꯗꯤ ꯀꯩꯅꯣ ꯇꯧꯗ꯭ꯔꯣ ꯂꯣꯏꯗ꯭ꯔꯣ꯫
ꯍꯥꯟꯅꯗꯤ ꯂꯩꯔꯝꯃꯦ ꯑꯗꯣ ꯍꯧꯖꯤꯛꯇꯤ ꯂꯩꯇ꯭ꯔꯦ꯫ ꯑꯃꯨꯛ ꯎ ꯂꯣꯏꯁꯤꯔꯗꯤ ꯇꯧꯕꯧꯕꯅꯦ ꯑꯗꯣ ꯐꯔꯛ ꯇꯥꯕꯀꯣ꯫
ꯅꯣꯏꯅ ꯇꯧ ꯎ ꯊꯝꯅꯤꯡꯉꯗꯤ ꯑꯩꯈꯣꯏ ꯄꯤꯒꯦꯅꯦ ꯑꯩꯒꯤ꯫
ꯎꯝ ꯑꯩ ꯍꯥꯏꯔꯛꯀꯦ ꯍꯧꯖꯤꯛꯇꯤ ꯑꯩꯈꯣꯏ ꯑꯣꯛ ꯂꯩꯕꯅꯤꯅꯀꯣ꯫
ꯆꯥꯁꯨ ꯂꯩ ꯎꯝ꯫
ꯑꯣꯛ ꯂꯩꯕꯅꯤꯅ ꯄꯤꯅꯤꯡꯉꯥꯏ ꯆꯥꯛꯇꯣ ꯑꯔꯦꯝꯕꯗꯣ ꯂꯩꯇꯕꯀꯣ꯫
ꯑꯣꯛꯅ ꯀꯌꯥ꯫
ꯑꯣꯛ ꯑꯃꯥ ꯈꯛꯇꯅꯤꯗ꯫
ꯑꯣ꯫
ꯍꯥꯟꯅꯗꯤ ꯑꯅꯤ ꯑꯍꯨꯝ ꯂꯩꯔꯝꯕꯅꯦ ꯑꯗꯣ ꯑꯩꯈꯣꯏꯅ ꯌꯣꯟꯊꯣꯛꯈ꯭ꯔꯕꯀꯣ꯫
ꯑꯣ꯫ ꯑꯩꯁꯨ ꯑꯣꯛꯒꯤ ꯐꯥꯝ ꯇꯧꯔꯒꯀꯣ ꯑꯣꯛ ꯇꯔꯥ ꯍꯦꯜꯂꯦ ꯂꯩꯕ꯫
ꯎꯝ ꯌꯥꯝ ꯐꯩꯅꯦ꯫
ꯎꯝ ꯌꯥꯝ ꯐꯩꯌꯦ ꯎꯝ꯫ ꯑꯩꯗꯤ ꯏꯁ ꯈꯪꯗꯦꯅꯦ ꯑꯗꯨꯃꯥꯏꯅ ꯇꯧꯗ꯭ꯔꯁꯨ ꯎꯄꯥꯏ ꯂꯩꯇ꯭ꯔꯦꯅꯦ꯫
ꯎꯝ ꯑꯗꯨꯃꯥꯏꯅ ꯇꯧꯒꯗꯕꯅꯦ ꯑꯗꯨꯃꯥꯏ ꯇꯧꯕꯅ ꯈ꯭ꯋꯥꯏ ꯐꯔꯕꯅꯦ ꯍꯟꯗꯛꯇꯤꯀꯣ꯫
ꯎꯝ ꯍꯣꯏ ꯃꯤꯒꯤ ꯊꯕꯛ ꯇꯧꯔꯒ ꯃꯤꯅꯥꯏ ꯑꯣꯏꯗꯧ ꯁꯔꯨꯛ ꯄꯨ ꯑꯗꯨꯃꯥꯏꯅ ꯏꯁꯥ ꯏꯁꯥꯒꯤ ꯇꯧꯔꯒꯀꯣ ꯑꯗꯨꯅ ꯅꯨꯡꯉꯥꯏꯌꯦꯕꯀꯣ꯫
ꯊꯕꯛꯇ ꯆꯤꯟꯍꯥꯎ ꯊꯤꯕ ꯌꯥꯗꯦ ꯀꯟꯅ ꯁꯨꯒꯗꯕꯅꯤ꯫
ꯎꯝ꯫
ꯊꯕꯛ ꯉꯥꯏꯔꯒ ꯂꯩꯕ ꯌꯥꯗꯦ꯫ ꯉꯁꯤ ꯁꯨꯒꯗꯕꯗꯣ ꯍꯌꯦꯡ ꯁꯨꯒꯦꯅ ꯊꯝꯕ ꯌꯥꯗꯦ ꯁꯨꯒꯗꯕ ꯂꯩꯗꯤ ꯁꯨꯗꯣꯛꯀꯗꯕꯅꯤ꯫
ꯏꯁ ꯊꯕꯛꯄꯨꯗꯤ ꯑꯁ ꯀꯩꯅꯣꯅꯦꯗ ꯌꯥꯝ ꯆꯤꯜꯂꯦ ꯍꯥꯏꯗꯤ ꯑꯣꯛ ꯀꯨꯝꯕ ꯃꯌꯥꯝ ꯂꯣꯏꯕꯅꯤꯅꯀꯣ꯫ ꯉꯥꯅꯨꯁꯨꯅꯦ ꯑꯗꯨ ꯇꯧꯕꯗꯨ